ꯍꯜꯂꯣ ꯍ ꯇꯥꯏꯌꯦ ꯇꯥꯀ꯭ꯔꯦ ꯇꯥꯥꯛ꯭ꯔꯦ
ꯑꯣ
ꯑꯩꯅ ꯀꯣꯜ ꯇꯧꯕꯗꯨꯗꯤ ꯌꯥꯗ꯭ꯔꯦꯅꯦ
ꯀ꯭ꯔꯤꯟ ꯍ ꯑꯥꯏꯐꯦꯁ
ꯕꯤ ꯕꯤꯖꯤ ꯍꯥꯏꯌꯦ ꯅꯪ ꯔꯤꯀ꯭ꯋꯦꯁ ꯇꯧꯗꯕꯩ ꯃꯥꯜꯂꯦ ꯎꯝ ꯏ ꯐ꯭ꯔꯦꯁꯇ
ꯑꯥꯎ ꯑꯗꯨꯅ ꯑꯗꯨꯗ ꯆꯠꯈ꯭ꯔꯗꯤ ꯏꯅꯥꯎ ꯂꯄꯥ ꯃꯊꯟꯇ ꯂꯩꯒꯦꯔꯣ
ꯍꯣꯏꯗ ꯂꯩ ꯂꯩꯕ ꯌꯥꯏꯗ ꯀ꯭ꯔꯔꯤꯔꯣ ꯃꯣꯏ ꯌꯨꯝ ꯅꯛꯇ ꯃꯤ ꯐ ꯂꯩꯦꯅ ꯃꯥ ꯍꯦꯅꯄꯤ ꯄꯤꯕꯒꯣꯏꯁꯤꯦ ꯏꯅ ꯀꯥꯏꯩꯅ ꯃꯥꯗꯤꯍꯥ ꯅꯨꯈ꯭ꯔꯥ ꯑꯗꯨꯗꯤ ꯍꯥꯏꯗꯤ ꯍꯥꯟꯅꯨꯈ꯭ꯔꯕꯅꯤꯅꯦ ꯉꯁꯤ ꯑꯌꯨ ꯃꯊꯟꯗꯅ ꯊꯣꯡꯔꯒ ꯑꯩꯗꯤ ꯇꯨꯝꯃꯦꯦ ꯂꯩꯦ ꯉꯔꯥꯡꯒꯤ ꯏꯟꯁꯥꯡ ꯅꯥꯏꯕꯒꯤ ꯏꯊꯗ ꯆꯥꯛ ꯊꯣꯡꯔ ꯆꯠ ꯆ ꯆꯦ ꯈꯦ
ꯏꯁ ꯅꯪꯁꯨ ꯅꯨꯡꯁꯤꯗ꯭ꯔꯣ ꯃꯥꯕꯣ ꯅꯪꯁꯨ ꯊꯣꯡꯕꯤꯕ ꯌꯥꯏ ꯑꯅ
ꯇ꯭ꯔꯦꯅꯤꯡꯡꯅꯤꯅꯤ ꯇꯧꯗꯕ ꯌꯥꯗꯦꯅꯦ ꯑꯁ ꯑꯉꯥꯡꯁꯤꯡꯁꯦ ꯁ꯭ꯀꯨꯜ ꯐꯤꯗꯤꯡ ꯑꯉꯥꯡꯁꯤꯡꯕꯨꯁ ꯀꯟꯁꯤꯗꯤ ꯑ ꯅꯣꯟꯁꯨꯨꯔ ꯂꯣꯏꯅ ꯑ ꯌꯥꯔꯦ ꯂꯩꯌꯦ ꯑꯗꯨ ꯑꯩ ꯐꯣꯟ ꯐꯣꯟ ꯐꯟ ꯈꯨꯝꯗ꯭ꯔꯗꯤ ꯌꯥꯠꯇꯦ ꯑꯗꯨ ꯑꯃꯨꯛ ꯑꯁꯤꯗ
ꯑꯗꯨ ꯇꯧ ꯇꯧꯈꯗ
ꯎꯝ ꯍꯣ ꯉ ꯍꯣ ꯀꯣꯗꯧꯁꯨ ꯃꯥꯪꯒ ꯐ ꯑ ꯁꯤ ꯑꯩꯒꯤ ꯃꯔꯨꯞꯀꯤ ꯐꯣꯟꯗꯒꯤ ꯑꯃꯔꯥ ꯀꯣꯨꯝꯒꯦ
ꯍꯣꯏ ꯍꯣꯏ ꯌꯥꯔ
ꯎꯝ ꯑ ꯁꯃꯥꯏ ꯉꯥꯏꯔꯃꯣ
ꯍꯣꯏ ꯉꯥꯏꯔꯝꯒꯤꯦ ꯍꯣꯔꯦꯟ ꯆꯥꯎ ꯑꯗꯨꯅꯤ ꯍꯟꯗꯛꯀꯤ ꯅꯣꯡꯁꯤꯗꯤ ꯍꯥꯏꯕ ꯉꯝꯗꯦ ꯑ ꯆꯨꯅꯤꯡꯉ ꯃꯇꯝꯗ ꯑꯗꯨꯝ ꯆꯨꯔꯅꯤ
ꯎ
ꯅꯨꯡꯆꯥꯛ ꯑꯗꯨꯝ ꯊꯑꯅꯤ ꯊꯣꯛꯅꯤꯡꯕ ꯃꯇꯝꯗ
ꯇꯜꯂꯦꯍꯦ ꯑꯁꯤꯒꯤ ꯅꯨꯡꯗꯤ ꯑꯩꯗꯤ ꯉꯁꯤꯗꯤ ꯅꯨꯡꯁꯥꯁꯦ ꯐꯒꯦꯔꯥ ꯈꯜꯂꯒ ꯃꯊꯣꯏ ꯃꯊꯣꯏ ꯑ ꯍꯔꯣꯅꯤ ꯍꯝꯕ ꯂꯩ ꯃꯨ ꯎ ꯅꯥꯏꯟ ꯊ꯭ꯔꯤ ꯁꯤꯛꯁ ꯁꯤꯛꯁ ꯅꯥꯏꯟ ꯊ꯭ꯔꯤ ꯁꯤꯛꯁ ꯁꯤꯛꯁ ꯊ꯭ꯔꯤ ꯊ꯭ꯔꯤ ꯇꯨ ꯁꯣꯏꯠꯇ ꯎꯝ ꯎꯝꯝ ꯑ ꯍꯜꯂꯣꯣ ꯀꯃꯣꯟꯝꯕ ꯅꯪ ꯨꯃꯥꯕꯅ ꯍꯣꯏ ꯋꯥ ꯊꯁꯕꯅꯗ ꯍꯥꯏꯒꯂꯣ ꯆꯥꯎꯥꯎꯅꯥ ꯆꯥꯎꯥꯎꯅꯥ ꯃꯅꯦ ꯗꯨꯀꯥꯟ ꯆꯂ ꯌꯥꯏ ꯌꯥꯏ ꯏ ꯑꯥ ꯍ
ꯅꯪ ꯀꯟꯅ ꯆꯨꯈ꯭ꯔꯣꯉꯩꯗ
ꯍꯧꯖꯤꯛꯇꯤ ꯑꯗꯨꯝ ꯆꯣꯏꯕ ꯀꯪꯒꯗꯧꯔꯕꯅꯦꯕ ꯑ ꯆꯅꯥ ꯑ ꯀꯩꯅꯣ ꯆꯦꯅꯦꯛꯁꯤꯡ ꯑꯗꯨꯒ ꯕꯦꯁꯄꯔꯥ ꯉꯥꯎꯁꯤꯡꯅꯤꯅ ꯑꯣꯔꯦꯟ ꯀꯩꯅꯣ ꯇꯥꯡꯅꯗꯤ ꯅꯨꯡꯉꯥꯏꯔꯣꯏꯕ
ꯍꯣꯏ ꯍꯣꯏ
ꯎ ꯎꯒ ꯅꯝꯗꯨ ꯀꯝꯐꯣꯔꯠ ꯂꯧꯒꯦ ꯍꯥꯏꯔ ꯍꯦꯛꯇ ꯀꯧꯕ ꯏ ꯐꯤ ꯁꯨꯕ ꯑꯝꯇ ꯅꯤꯡꯁꯤꯡ ꯂꯥꯛꯀꯅꯤ
ꯀꯧꯑꯣꯅ ꯑꯂꯧꯅꯥ ꯑꯗꯨ ꯑꯗꯨꯝ ꯕꯖꯥꯔꯗ ꯀꯥꯔꯛꯄꯗ ꯑꯗꯨ
ꯀꯧꯏ ꯉꯁꯤꯗꯤ ꯀꯧꯗꯣꯏ ꯂꯣꯏꯔꯦ ꯑꯗꯨꯝ
ꯀꯝꯄꯣꯔꯠ ꯍꯥꯏꯕꯗꯤ ꯃꯅꯥ ꯃꯤ ꯊꯣꯛꯦꯕ ꯑꯗꯨꯝ ꯃꯤ ꯅꯨꯡꯉꯥꯏꯑꯕ ꯑꯩꯈꯣꯏꯁꯨ ꯍꯟꯗꯛ ꯀꯝꯄꯣꯔꯠ ꯑꯗꯨꯕꯨꯒꯤ ꯐꯤ ꯍꯦꯛꯀ ꯁꯨꯕꯗ ꯐꯤꯒ ꯑꯗꯨ ꯀꯪꯗꯕꯩ ꯃꯅꯝ ꯑꯗꯨꯒ ꯑꯁꯤ ꯅꯨꯄꯥ ꯑꯅꯤꯁꯤ ꯃꯣꯏ ꯃꯅꯝꯗꯣ ꯍꯥ ꯍꯅꯨꯚꯌꯥ ꯃꯅ ꯍꯗ ꯑꯗꯨ ꯂꯩꯕꯒꯤꯀꯣ ꯑꯩꯗꯤ ꯌꯥꯝ ꯁꯣꯟꯅꯤꯡꯉꯦ ꯄꯤꯜꯂꯣꯒꯨꯝꯕ ꯃꯣꯏ ꯑꯃꯅꯤꯅ ꯑꯩꯒꯤ ꯄꯤꯂꯣ ꯑꯗꯨꯝ ꯇꯨꯝꯐꯝꯅ ꯑꯃꯔꯛ ꯀꯥꯔꯒ ꯇꯨꯝꯈꯣꯏꯗꯤ ꯍꯅ
ꯑ
ꯅꯝ ꯂꯥꯏꯅ ꯊꯣꯛꯑꯅꯤ ꯑꯗꯨꯒꯤ ꯑꯩꯅ ꯑꯩ ꯄꯤꯂꯣꯠꯇꯣ ꯇꯧ ꯑꯩꯒꯤ ꯄꯤꯂꯣꯨ ꯃꯨꯟꯅ ꯍꯔꯑꯝꯕꯅ
ꯅꯨꯄꯥꯒꯤ ꯃꯅꯝꯗꯤ ꯇꯣꯡꯉꯝꯅꯤ ꯈꯔ ꯍꯣꯏ
ꯌꯥꯝ ꯀꯜꯂꯦꯕꯀꯣ ꯑꯗꯨꯒꯣ ꯍ ꯅꯅꯦ ꯐꯨꯔꯤꯠ ꯑꯃ ꯍꯥꯞꯈ꯭ꯔꯗꯤ ꯂꯣꯏꯔꯦ
ꯃꯗꯨ ꯄꯥꯔꯐ꯭ꯌꯨꯝꯒꯨꯝꯕ ꯔꯣꯜ ꯈꯔ ꯌꯨꯁ ꯇꯧꯔꯗꯤ ꯐꯕ
ꯃ ꯋꯥꯅꯤꯅ ꯍꯥꯎꯈ꯭ꯔꯕꯗꯣ ꯑꯗꯨꯝ ꯐꯤ ꯁꯨꯔꯁꯨ ꯏꯁꯤꯡꯅ ꯂꯦꯛ ꯌꯥꯝ ꯀꯨꯏꯅ ꯇꯤꯡꯗꯕꯒꯤꯒꯣꯏ ꯍꯦꯛꯇ ꯁꯨꯔ ꯐꯥꯎꯕꯒꯤ ꯀꯝꯐꯣꯔꯒ ꯍꯥꯞꯇꯗꯤ ꯃꯅꯝꯗꯣ ꯑꯗꯨꯝ ꯂꯩꯌꯦꯕ
ꯎꯝꯝ ꯅꯟꯅ ꯎꯅꯒꯣ ꯉꯝꯕꯣ ꯅ ꯃ ꯅꯪ
ꯑꯗꯨꯅꯦ ꯑꯁ ꯍꯟꯗꯛꯇꯤ ꯑꯩꯁꯨ ꯑꯗꯨ ꯂꯧꯒꯦꯅ ꯈꯜꯂꯦ ꯔꯣꯜ ꯑꯣꯟ ꯍꯥꯏꯕ꯭ꯔꯥ
ꯑ ꯑꯗꯨꯗ ꯔꯣ ꯎ ꯄꯦꯠ ꯅꯝ ꯊꯣꯛꯄ ꯀ ꯑꯣꯏꯈꯤꯅꯤꯍ
ꯑ ꯅꯠꯇꯦ ꯑꯗꯨ ꯍꯥꯞꯄꯗꯣ ꯉꯥꯎꯋꯦ ꯍꯥꯏꯕ ꯅꯠꯇ꯭ꯔꯣ
ꯈꯪꯗꯦ ꯑꯗꯨꯗꯤ ꯍꯥꯏꯗꯤ ꯑꯩꯈꯣꯏꯗꯤ ꯑꯗꯨꯒꯨꯝꯕ ꯅꯝ ꯂꯩꯇꯕꯒꯤꯋꯥꯁꯨ ꯌꯨ
ꯍꯣꯏ ꯃꯅꯝꯗꯤ ꯂꯩꯇꯦ ꯑꯗꯨꯕꯨ ꯑꯗꯣ ꯃꯨꯕꯗꯣ ꯅꯠꯇꯦ ꯃꯨꯕꯗ ꯉꯥꯎꯋꯦ ꯍꯦꯟꯅ ꯇꯥꯛ ꯑꯗꯨꯃꯥꯏꯅ
ꯍꯗꯦꯅꯦ ꯃꯨꯗꯤ
ꯑꯗꯨꯁꯨꯁꯨ ꯂꯒꯦꯅ ꯈ
ꯅ ꯏꯠꯇ ꯂ ꯄ ꯀꯗꯃ ꯆꯥꯡꯉꯔꯣ
ꯆꯁꯤ ꯆꯠ ꯇꯔꯦꯠ ꯆꯪꯒꯗꯧꯃꯜꯂ ꯑꯗꯣ ꯑꯩꯅ ꯈꯟꯕꯗꯤ ꯑꯩ ꯁꯤ ꯌꯨꯝꯒ ꯑꯥꯒꯨꯝꯕ ꯄꯤꯒꯦꯅ ꯈꯕꯅꯦꯕꯀꯣ
ꯎꯝ
ꯑꯣ ꯉꯔꯥꯡ ꯏꯄꯥꯈꯣꯏꯅ ꯄꯩꯁꯥ ꯊꯥꯔꯛꯑꯦ ꯑꯗꯨꯒꯤ ꯑꯩꯗꯤ ꯍꯟꯗꯛꯀꯤ ꯄꯩꯁꯥꯗꯣ ꯑꯩ ꯀꯩꯅꯣ ꯇꯧꯔꯅꯤ ꯃꯊꯪ ꯃꯊꯥꯡ ꯊꯥꯒꯤ ꯇꯪꯈꯥꯏꯒ ꯑꯁꯤ ꯄꯩꯁꯥꯅ ꯑꯥꯏꯟ ꯕ꯭ꯔꯦꯁ ꯍꯥꯞꯀꯅꯤ
ꯑꯣꯏ ꯗꯕ ꯀꯅꯥ ꯗꯕ
ꯀ꯭ꯔꯤꯒꯦ ꯑꯩ ꯑꯩ ꯑꯩ ꯏꯁꯥ ꯄꯁꯥꯅ ꯐꯃ ꯀꯥꯟꯗ ꯇꯧꯕ ꯌꯥꯏꯅ ꯅ ꯑꯩꯅ ꯄꯤꯔꯒ ꯇꯧꯒꯗꯕꯁꯨ ꯅꯠꯇꯦ ꯑꯦꯁ ꯅꯣꯏ ꯅꯣꯏ ꯀꯅꯥꯗꯔꯁꯨ ꯑꯩꯒꯤꯗꯤ ꯀꯅꯥ ꯍꯥꯏꯅ ꯑꯩꯅ ꯑꯗꯨ ꯍꯥꯕ꯭ꯔ ꯅꯣꯏ ꯑꯩꯅ ꯑꯩꯅ ꯑꯗꯨ ꯍꯥꯏ ꯕꯔꯥ ꯅꯣꯏ ꯂꯥꯏꯅ ꯀꯅꯒꯤ ꯍꯥꯏꯔꯗꯤ ꯌꯥꯔꯣꯏꯅ ꯀꯔꯤ꯫
ꯀꯣꯆꯤꯡ ꯀꯣꯆꯤꯡ ꯀꯣꯆꯤꯡꯗꯤ ꯅꯪ ꯂꯧꫪꯣꯏ ꯂꯧꯅꯤ ꯍꯥꯏꯕ ꯅꯠꯇ꯭ꯔꯣ
ꯑꯗꯨꯗꯤ ꯀꯣꯟꯅ ꯑꯃꯨꯛ ꯐꯪꯕꯗꯣ ꯇꯧꯕ ꯇꯥꯋꯦꯅ ꯑꯗꯣ
ꯍꯧꯖꯤꯛ ꯍꯧꯖꯤꯛ ꯍꯧꯖꯤꯛ ꯍꯥꯎꯇꯔꯕ
ꯍꯧꯖꯤꯛꯗꯤ ꯍꯧꯗ꯭ꯔꯤ ꯊꯥ ꯑꯅꯤ ꯑꯍꯨꯝꯒꯤ ꯃꯇꯨꯡꯗ ꯍꯧꯅꯤ ꯑꯗꯨ ꯑꯗꯨꯝ ꯑꯗꯨ ꯐꯪꯗ ꯇꯧꯒꯦ
ꯑꯣ ꯅꯪꯒꯤꯗꯨ ꯀꯌꯥ ꯄꯤꯅꯦꯕ ꯀꯌꯥ ꯄꯤꯌꯦꯕ ꯇꯥꯔꯣꯏ ꯍꯥꯏꯕ꯭ꯔꯥ
ꯀꯥꯔꯣꯏꯗ ꯑꯁꯤꯕꯣ ꯅꯍꯥꯟ ꯑꯁꯤ ꯐꯥꯎ ꯑꯁꯤ ꯁꯨꯀꯥꯎꯔ‌ꯦꯏ ꯍꯣꯏꯗ ꯑꯁꯤꯁꯨ ꯐ ꯑꯁꯤꯁꯨ ꯐꯔꯦ ꯈꯔꯦ ꯍꯥꯏꯕ ꯇꯔ‌ꯦ ꯅꯨꯡꯊꯤꯜꯆꯨ
ꯑꯇꯣꯞꯄ ꯍꯣꯝꯗ꯭ꯔꯁꯨ ꯑ ꯑꯇꯣꯞꯄ ꯍꯣꯗ꯭ꯔꯁꯨ ꯑꯗꯨꯗ ꯑꯗꯨꯝ ꯂꯩꯔꯣ꯫ ꯀꯨꯏꯅ ꯂꯩꯔꯗꯤ ꯃꯣꯏꯁꯨ ꯑꯩꯈꯣꯏꯕꯨ ꯀꯨꯏꯅ ꯍꯦꯟꯅ ꯅꯨꯡꯁꯤꯔꯛꯀꯅꯤ ꯈꯪꯂꯛꯒꯅꯦꯕ
ꯑꯁ ꯃꯁꯨ ꯑꯗꯨꯃꯥꯏ ꯍꯥꯌꯦꯗ ꯃꯆꯦ ꯑꯗꯨꯅꯕꯤꯗꯨ ꯅꯪꯗꯤ ꯌꯥꯝ꯫ ꯆꯝꯃꯦ ꯌꯥꯝ ꯅꯨꯡꯁꯤꯌꯦ ꯑꯩꯈꯣꯏ ꯀꯨꯏꯅ ꯑꯩꯈꯣꯏꯗ ꯇꯥꯎꯁꯦ ꯐꯦꯔꯗꯨ ꯍꯥꯏꯅꯦ꯫
ꯑꯗꯨꯅꯦ ꯃꯤ ꯅꯨꯡꯁꯤꯅꯤꯡꯉꯥꯏ ꯑꯩꯈꯣꯏꯁꯨ ꯑꯗꯨꯝ ꯐꯖꯅ ꯇꯧꯕꯤꯌꯣ ꯍꯥꯏꯕꯀꯣ ꯃꯣꯏꯅ ꯅꯨꯡꯁꯤꯔꯁꯨ ꯑꯗꯨꯝ ꯅꯨꯡꯁꯤꯔꯗꯤ ꯑꯗꯨꯝ ꯍꯥꯞꯄꯤꯔꯁꯨ ꯌꯥꯏ ꯅꯠꯇ꯭ꯔꯒ ꯑꯗꯨꯝꯁꯟ ꯀꯩꯀꯩ ꯑꯗꯨꯝ ꯄꯤꯅꯤꯅ
ꯍꯣꯏ ꯅꯍꯥꯟꯁꯨ ꯑꯆꯥꯄꯣꯠ ꯑꯆꯥꯄꯣꯠꯆꯥ ꯑꯣꯏꯅ ꯆꯥꯅꯤ ꯕꯤꯌꯦ
ꯎꯝ
ꯑꯗꯨꯒ ꯎ ꯑꯗꯨ ꯍꯥꯏꯌꯦꯗ ꯑꯗꯣ ꯃꯥ ꯃꯤ ꯃꯤ ꯑꯣꯏꯔꯤ ꯍꯣꯏ ꯑꯗꯨꯝ ꯀꯩꯅꯣ ꯌꯥꯝ ꯌꯥꯝ ꯀꯔꯤ ꯍꯥꯏꯁꯤꯔ ꯀꯩꯅꯣ ꯇꯧꯗꯔꯗꯤ ꯄꯤꯔꯣꯏ ꯑꯩ ꯅꯍꯥꯟ ꯊꯕꯛ ꯇꯧꯔꯒꯦꯅꯧ ꯍꯥꯏꯕꯒꯤ ꯃꯣꯏꯅ ꯀꯔꯤꯒꯤꯔꯥ ꯍꯥꯏꯅ ꯍꯥꯏꯔꯒ ꯑꯩꯁꯨ ꯑꯗꯨꯝ ꯊꯤꯟ ꯇꯣꯛ ꯊꯤꯟ ꯀꯩꯅꯣ ꯇꯧꯕꯗꯣ ꯏꯌꯥꯝꯕꯈꯩꯁꯨ
ꯑ
ꯒꯥꯔꯤ ꯚꯥꯔ ꯊꯧ ꯒꯥꯔꯤ ꯊꯧ ꯑꯗꯨ ꯑꯗꯨꯝ ꯀꯩꯅꯣ ꯇꯧꯋꯦ ꯑꯗꯨ ꯃꯣꯏꯁꯨ ꯑꯗꯨꯝ ꯀ꯭ꯂꯥꯁ ꯆꯠꯄꯤꯌꯦꯀꯣ ꯅꯪꯗꯕ ꯃꯇꯝꯁꯨ ꯂꯩꯌꯦ ꯑꯗꯨꯒꯤꯔ ꯑꯗꯨꯗꯤ ꯍꯣꯏ ꯃꯤꯕꯨꯗꯤ ꯑꯗꯨꯝ ꯑꯗꯣ ꯑꯣꯇꯣ ꯚꯔꯥ ꯆꯠ ꯆꯄꯒ ꯍꯟꯕꯗ ꯀꯩꯅꯣ ꯇꯧꯔꯤ ꯂꯤꯁꯤꯡ ꯑꯃ ꯌꯥꯡꯈꯩꯅ ꯊꯥ ꯑꯃꯒꯤ꯫ ꯑꯗꯨꯃꯥꯏꯅ ꯇꯧꯕꯤꯒꯤ ꯃꯤ ꯃꯤꯕꯨꯗꯤ ꯑꯗꯨꯝ ꯑꯣꯇꯣ ꯚꯔꯥꯒꯤ ꯇꯣꯉꯥꯟꯅ ꯄꯤꯈꯗꯤ ꯑꯁꯤꯒꯤ ꯇꯣꯂꯣꯞꯇꯣ ꯂꯤꯁꯤꯡ ꯃꯉꯥꯒ ꯆꯥꯝꯃꯉꯥ ꯑꯗꯨꯗꯒꯤ ꯀꯥꯗꯕꯅꯤ ꯑꯗꯨꯕꯨ ꯅꯪ ꯑꯗꯨꯝ ꯍꯥꯏꯔꯕꯅꯤꯅ ꯑꯩꯈꯣꯏꯁꯨ ꯍꯟꯕꯒ ꯆꯠꯄꯒꯤꯗꯤ ꯄꯤꯔ ꯑꯩꯈꯣꯏꯁꯨ ꯈꯤꯇꯥꯡ ꯃꯥꯡꯉꯦ ꯑꯗꯨꯒꯤ ꯅꯪ ꯆꯠ ꯂꯥꯛꯄꯗꯣ ꯅꯣꯏ ꯅꯌꯥꯝꯕ ꯑꯩꯈꯣꯏꯕꯨ ꯇꯤꯟꯍꯜꯂꯣ ꯑꯗꯨꯒ ꯂꯥꯛꯄꯗ ꯑꯍꯟꯕꯒꯤ ꯄꯩꯁꯥ ꯕꯥꯔꯥꯗꯤ ꯑꯩꯅ ꯑꯩꯈꯣꯏꯅ ꯑꯗꯨꯝ ꯄꯤꯒꯦꯅ ꯃꯣꯏꯅꯁꯨ ꯑꯗꯨꯝ ꯄꯤꯌꯦꯕꯀꯣ ꯍꯜꯂꯥꯛꯄꯒꯤꯀꯣ꯫
ꯑꯥ ꯀꯌꯥ
ꯂꯨꯄꯥ ꯀꯨꯟ ꯀꯨꯟꯅꯤꯅ ꯑꯗꯣ ꯑꯗꯨꯕꯨ ꯅ ꯃꯥ ꯅꯍꯥꯟ ꯊꯥ ꯃꯥꯒꯤ ꯆꯥꯝꯃꯉꯥ ꯄꯤꯌꯦꯕ
ꯑꯣ ꯑꯣ
ꯄꯥꯝꯕꯤꯌꯨꯅꯦ ꯀꯤꯕꯗꯦ
ꯑꯝ꯫ ꯃꯣꯏꯖ ꯑꯗꯨꯅ ꯐꯥꯏꯗ
ꯍꯣꯏ
ꯁꯤꯗ ꯑꯩꯈꯣꯏ ꯀꯩꯅꯣ ꯇꯧꯔꯁꯨ ꯅꯪꯒꯤꯒꯨꯝꯅ ꯂꯤꯁꯤꯡ ꯇꯔꯦꯠ ꯊꯥ ꯑꯃꯗ ꯐꯪꯗꯕ꯫ ꯌꯥꯝꯃ‌ꯦꯗꯥ
ꯍꯣꯏꯗ ꯑꯗꯨꯝ ꯑꯗꯨꯗꯤ ꯍꯣꯏ ꯄꯣꯠꯁꯤ ꯄꯨꯟ ꯅꯨꯃꯤꯠ ꯑꯗꯨꯝ ꯍꯣꯏ ꯑꯥ
ꯆꯥꯕꯅ ꯂꯣꯏ ꯆꯥꯕ ꯂꯣꯏꯕꯅꯍꯜꯂꯦ ꯑꯣꯏꯗꯤ
ꯑꯁꯤ ꯊꯕꯛ ꯋꯥꯗꯤ ꯋꯥ ꯄꯣꯊꯥꯗꯨꯅ ꯑꯗꯨꯝ ꯄꯨꯡ ꯑꯗꯨꯝ ꯄꯨꯡ ꯃꯅꯨꯡꯗ ꯇꯧꯕꯅꯤꯅ ꯑꯗꯨꯝ ꯇꯧꯕꯅꯤꯅꯀꯣ
ꯎꯝ
ꯑꯗꯨꯕꯨ ꯌꯨꯝꯗ ꯆꯠꯂꯒ ꯍꯜꯂꯒ ꯑꯃꯨꯛ ꯄꯣꯊꯥꯕ ꯃꯇꯝ ꯐꯪꯕꯗꯣ ꯅꯨꯡꯉꯥꯏꯌꯦꯕ
ꯍꯣꯏ ꯍꯣꯏ
ꯎ ꯆꯤꯟꯗ ꯑꯗꯨꯝ
ꯎ ꯎꯝ ꯆꯤꯟꯊꯨꯞ ꯄ ꯇꯧꯗꯤ ꯋꯥꯏ ꯑꯗꯨ ꯑꯗꯨꯗꯤ ꯀ꯭ꯔꯤꯔꯣ ꯑꯗꯨꯒꯨꯝ꯫ ꯑ ꯑꯗꯨ ꯑꯗꯨꯃꯗ ꯈꯔꯃꯤꯗ ꯊꯕ ꯇꯧꯕꯁꯤꯡꯁꯦ ꯑꯥ ꯃꯄꯥꯟ ꯆꯠꯂꯥ ꯊꯕꯛꯁꯨꯕ ꯑꯩꯈꯣꯏꯗꯤ ꯃꯤꯒꯤ ꯃꯈꯥꯗ ꯄꯨꯔꯥ ꯏꯁꯇ꯭ꯔꯤꯛꯗ ꯂꯩꯒꯅꯦꯕꯀꯣ
ꯍꯣꯏ ꯍꯣꯏ
ꯅꯤꯡꯗꯨꯒ ꯍꯣꯜꯗ‌ꯩ ꯇꯧꯒꯅꯤ ꯑꯗꯨ ꯀꯩꯅꯣ ꯆꯞ ꯃꯥꯟꯅꯩꯑꯕ꯫ ꯆꯞꯃꯟꯅꯩ ꯑꯕ
ꯎꯝ ꯑꯗꯨꯅꯦ ꯆꯞ ꯃꯥꯟꯅꯕꯅꯤ꯫ ꯄꯩꯁꯥ ꯇꯥꯟꯕꯕꯨ ꯅꯨꯡꯉꯥꯏꯅ ꯇꯧꯕꯕꯨꯗꯤ ꯐꯪꯉꯔꯣꯏꯗ ꯍꯥꯏꯗꯤ ꯀꯅꯥꯅꯕꯨ ꯅꯨꯡꯉꯥꯏꯅ ꯇꯧꯕꯤꯔꯔꯕꯣ
ꯍ ꯃꯦꯕꯥꯅꯤꯁꯨ ꯂꯥꯏꯔꯤꯛ ꯄꯥꯏ ꯍꯥꯏꯕ ꯋꯥꯅꯤ ꯃꯦꯕꯥꯅꯤꯁꯨ ꯄꯥꯔꯠ ꯇꯥꯏꯝ ꯑꯃꯗ ꯊꯤꯔ ꯑꯗꯨꯝ ꯀ꯭ꯂꯥꯁ ꯂꯣꯏ ꯂꯧꯔ ꯑꯗꯨꯏꯗꯤ ꯍꯦꯟꯅ ꯅꯨꯡꯉꯥꯏꯒꯗꯕꯅꯦ ꯑꯗꯨ
ꯏꯁ ꯇꯧꯑꯣ ꯇꯧꯑꯣ ꯍꯥꯏꯅꯁꯨ ꯍꯥꯏꯅꯤꯡ ꯇꯧꯑꯣ ꯇꯧꯑꯣ ꯍꯥꯏꯅꯁꯨ ꯍꯥꯏꯅꯤꯡꯗꯦ ꯃꯣꯏꯅ꯫ ꯄꯥꯎꯕ ꯉꯝꯝꯕꯗꯤ ꯄꯥꯎ ꯍꯥꯏꯕꯅꯤ
ꯎꯝ ꯑꯗꯨ ꯐꯖꯅ ꯕꯥꯔꯗ ꯃꯥꯜꯦ ꯑꯗꯨ ꯀꯔꯤ ꯀꯗꯥꯏ ꯀꯗꯥꯏ ꯆꯠꯂꯒ ꯁꯟꯅꯥꯕ ꯈꯣꯠꯄ
ꯎꯝ
ꯃꯇꯝꯃꯥ ꯍꯥꯞꯅꯦꯕ
ꯅꯍꯥꯟ ꯅꯍꯥꯟ ꯅꯍꯥꯟ ꯏꯌꯥꯝꯕ ꯑꯁꯤ ꯑꯩꯒꯤ ꯃꯊꯛꯇ ꯂꯩꯕ ꯅꯨꯄꯥꯕꯨ ꯑꯣ ꯃꯥ ꯅꯍꯥꯟ ꯊꯕꯛ ꯇꯧꯕ ꯍꯥꯟꯅꯨꯕ ꯑꯃ ꯊꯦꯡꯅꯥꯏ ꯍꯥꯏꯌꯦ
ꯎꯝ
ꯑꯗꯨꯗ ꯊꯕꯛ ꯇꯧꯕ ꯂꯥꯛꯑꯣ ꯍꯥꯏꯅ ꯍꯟꯗꯛꯇꯤ ꯑꯩ ꯁꯪꯗꯦ ꯑꯅ ꯍꯥꯏꯕ ꯑꯗꯨꯝ ꯃꯟꯅꯥ ꯑꯗꯨꯏ ꯑꯗꯨꯗꯤ ꯁꯟꯗꯦꯗ ꯑꯗꯨꯝ ꯂꯥꯛꯑꯣ ꯃꯔꯛ ꯃꯔꯥ ꯍꯥꯏꯔꯒ ꯑꯃ ꯑꯗꯨꯁꯨ ꯃꯥꯟꯅ ꯌꯥꯗꯦ ꯍꯥꯏꯌꯦ
ꯍꯥ ꯍꯥ ꯀꯅꯥꯗꯕꯛ ꯀꯔꯤ ꯇꯧꯒꯦꯔꯅ‌ꯦ ꯊꯕꯛ ꯂꯥꯏꯔꯤꯛ ꯇꯧꯒꯦꯝꯗꯔꯗꯤ ꯐꯖꯥꯅ ꯑꯗꯨꯝ ꯐꯖꯅ ꯇꯧꯔꯒ ꯐꯖꯅ ꯄꯥꯔꯒ ꯀꯩꯅꯣ ꯇꯧꯒꯦ ꯍꯥꯏꯗꯦ ꯅꯅ ꯑꯩꯅ ꯆꯩꯕꯤꯕ ꯑꯗꯨ ꯑꯁ ꯅꯍꯥꯟ ꯍꯥꯁ ꯅꯍꯥꯟꯗꯤ ꯑꯩ ꯅꯤꯡꯁꯤ ꯀꯔꯤꯁꯨ ꯑꯁꯨꯃꯥꯏ ꯑꯩ ꯔꯤꯌꯦꯜꯂꯥꯏꯁ ꯇꯧꯗꯦ ꯍꯧꯖꯤꯛꯇꯤ ꯈꯜꯂꯥꯒ ꯌꯥꯝ ꯄꯤꯃꯨꯒ꯭ꯔꯦ ꯍꯥꯏꯌꯦ
ꯍꯨꯝ ꯑꯦ ꯑꯃ ꯑꯗꯣ ꯑꯗꯨꯃꯥꯏ ꯍꯥꯏ
ꯍꯣꯏꯗ ꯑꯗꯨꯒ ꯑꯗꯨꯅꯤ ꯔꯤꯒ꯭ꯔꯦꯠ ꯃꯇꯝ ꯆꯠꯈꯔꯥ ꯃꯇꯨꯝ ꯔꯤꯒꯔꯦꯠ ꯇꯧꯔꯁꯨ ꯀꯅꯥꯗꯦ ꯍꯥꯏꯕꯀꯣ ꯑꯩꯈꯣꯏꯅ ꯑꯗꯨꯝ ꯌꯦꯡꯁꯤꯟꯕꯤ ꯏꯃꯥ ꯏꯄꯥ ꯏꯃꯥ ꯅꯠꯇ꯭ꯔꯒ ꯃꯤꯅꯥ ꯑꯗꯨꯃꯥꯏꯅ ꯇꯧ ꯇꯝꯃꯣꯅ ꯌꯦꯡ ꯃꯇꯝ ꯄꯤꯕ ꯃꯇꯝꯗ ꯐꯖꯅ ꯇꯧꯍꯧꯔꯣ ꯍꯥꯏꯅꯤꯗ
ꯍꯣꯏꯗ ꯑꯗꯣ ꯑꯗꯨꯝ ꯍꯧꯖꯤꯛꯇꯤ ꯑꯩꯈꯣꯏꯅ ꯑꯗꯨꯝ ꯈꯠꯅ ꯈꯜꯂꯒꯀꯣ ꯍꯥꯏꯗꯤ ꯅꯍꯥꯟꯗꯤ ꯑꯩꯈꯣꯏꯁꯨ ꯑꯗꯨꯝ ꯊꯕꯛ ꯇꯧꯗ꯭ꯔꯣ ꯏꯃꯥ ꯏꯄꯥ ꯂꯨꯄꯥ ꯀꯨꯟ ꯇꯔꯥ ꯑꯣꯏꯔꯁꯨ ꯃꯆꯥꯝꯇ ꯀꯟꯅ ꯂꯅꯤꯡ ꯑꯣꯏꯔꯁꯨ ꯏꯃꯥ ꯅꯨꯄꯥꯗ ꯂꯥꯏ ꯍꯥꯡꯉꯦꯅ ꯗꯤꯄꯦꯟ ꯇꯧꯋꯦꯅ ꯅꯣꯏ ꯑꯩꯈꯣꯏ ꯄꯦꯔꯦꯟꯁꯇ ꯑꯗꯨ ꯍꯧꯖꯤꯛꯇꯤ ꯈꯜꯂꯒ ꯄꯩꯁꯥ ꯇꯟꯒꯦ ꯍꯥꯏꯔꯗꯤ ꯌꯥꯝ ꯂꯥꯏꯅ ꯑꯩꯈꯣꯏꯅ ꯏꯁꯥꯅ ꯊꯤꯟꯕ ꯉꯝꯗ꯭ꯔꯁꯨ ꯃꯆꯥ ꯃꯆꯥ ꯑꯣꯏꯔꯁꯨ ꯌꯦꯡꯁꯤꯟꯒꯦ ꯍꯥꯏꯔꯗꯤ ꯄꯩꯁꯥ ꯇꯥꯟꯒꯦꯔꯗꯤ ꯑꯥ ꯂꯝꯕꯤꯗ ꯂꯝꯕꯤꯁꯦ ꯂꯩꯕ ꯉꯥꯛꯇꯅꯦꯕꯀꯣ ꯑꯗꯨꯅꯤ ꯑꯩꯈꯣꯏꯅꯣꯏ ꯑꯩꯈꯣꯏꯅ ꯊꯤꯗꯕꯩꯅꯦ ꯍꯧꯖꯤꯛꯅ ꯈꯪꯉꯦꯕꯀꯣ ꯑꯗꯨꯁꯨ ꯑꯗꯣ ꯑꯗꯨꯒ ꯑꯃꯨꯛ ꯃꯤꯗꯤ ꯃꯤꯗꯤ ꯍꯣꯏ ꯂꯥꯏꯔꯤꯛ ꯇꯝꯃꯁꯨ ꯀꯩꯅꯣ ꯀꯩꯅꯣ ꯇꯧꯔꯁꯨ ꯃꯁꯥꯅ ꯃꯁꯥ ꯃꯣꯏ ꯃꯁꯥꯕꯨ ꯌꯦꯡꯁꯤꯟꯕ ꯃꯤ ꯉꯥꯛꯇꯅꯤꯕ ꯍꯧꯖꯤꯛꯇꯤ ꯑ ꯑꯩꯈꯣꯏ ꯉꯥꯛꯇꯅꯤꯅꯦ ꯑꯗꯨꯝ ꯅꯤꯔꯒ ꯆꯥꯕꯗꯣ ꯎꯝ
ꯑꯗꯨꯒꯤ ꯄꯩꯁꯥꯒꯤ ꯚꯦꯂꯨꯁꯨ ꯈꯪꯗꯦꯕ ꯃꯁꯥꯅ ꯇꯥꯟꯗꯕꯅꯤꯅꯀꯣ ꯃꯁꯥꯅ ꯇꯟꯈ꯭ꯔꯗꯤ ꯚꯦꯂꯨꯗꯣ ꯈꯪꯉꯦꯕ ꯁꯤꯃꯨꯛ ꯋꯥꯏꯑꯦ ꯁꯤꯅꯦꯗꯣ ꯔꯦꯁꯄꯣꯟꯁꯤꯕꯤꯂꯤꯇꯤꯁꯇꯨ ꯈꯪꯉꯦꯕ
ꯍꯣꯏ
ꯎꯝ ꯃꯥꯛ ꯋꯥꯡꯂꯁꯨ ꯐꯖꯟ ꯇꯧꯔꯒ
ꯄꯩꯁ ꯄꯩꯁꯥ ꯄꯩꯁꯥ ꯇꯩꯟꯕꯗ ꯂꯣꯏꯅ ꯀꯣꯛ ꯆꯥꯎꯅꯔꯤ ꯑꯗꯨ ꯑꯗꯨ ꯑꯗꯨꯃꯥꯏꯅ ꯇꯧꯔꯁꯤ ꯑꯗꯨꯃꯥꯏꯅ ꯇꯧꯔꯗꯤ ꯀꯦꯔꯤꯌꯔ ꯀꯦꯔꯤꯌꯔ ꯀꯦꯔꯤꯌꯔꯗꯁꯨ ꯂꯣꯏ ꯀꯥꯎꯔꯅꯤ ꯑꯗꯨꯁꯨ ꯌꯥꯔ
ꯍꯣꯏ ꯍꯣꯏ ꯍꯣꯏ
ꯑꯗꯨ ꯌꯥꯝꯃꯦ ꯀꯣꯛ ꯂꯣꯢꯅ ꯆꯪꯉꯁꯨ ꯈꯤꯇꯪ ꯑꯣꯏꯔꯁꯨ ꯃꯇꯦꯡ ꯄꯥꯡꯅꯕ ꯍꯥꯏꯅ ꯑꯗꯨꯝ ꯏꯁꯥꯏ ꯂꯝꯕꯤ ꯊꯤꯕꯁꯤ ꯑꯗꯨꯝ ꯌꯥꯏꯌꯦꯕ
ꯄꯩꯁꯥꯁꯨ ꯈꯔ ꯑꯆꯧꯕꯁꯤꯡꯗꯤ ꯍꯣꯏ ꯏꯄꯥ ꯏꯃꯥꯗꯩ ꯀꯩꯅꯣ ꯇꯧꯋꯦ ꯑꯗꯨꯝ ꯃꯆꯥ ꯃꯁꯨ ꯁꯝꯄꯨ ꯁꯔꯞ ꯀꯣ ꯁꯥꯄꯣꯟ ꯁꯔꯞ ꯑꯗꯨꯒꯨꯝꯅ ꯑꯦꯠꯂꯤꯁ ꯑꯩꯈꯣꯏꯅ ꯊꯣꯔꯒ ꯇꯧꯔꯒ ꯄꯩꯁꯥ ꯇꯟꯗ꯭ꯔꯗꯤ ꯏꯄꯥ ꯏꯃꯥꯁꯨ ꯂꯩꯇ꯭ꯔꯗꯤ ꯂꯩꯇ꯭ꯔꯗꯤ ꯂꯣꯏꯔꯦ ꯑꯩꯈꯣꯏꯗꯤ ꯄꯨꯔꯥ ꯂꯣꯏꯔꯅꯤꯅꯦ ꯑꯗꯨꯗꯤ ꯍꯤꯡꯕ ꯆꯥꯕ ꯊꯥꯕ ꯅꯣꯡꯃꯥꯁꯨ ꯐꯪꯉꯔꯣꯏ ꯑꯗꯨꯗ‌ꯣ ꯂ‌ꯣꯏꯔꯅꯤꯕ ꯑꯗꯨꯅ ꯐꯖꯅ ꯍꯣꯠꯅꯧꯋꯣ ꯍꯥꯏꯕꯁꯤꯅꯤ ꯏꯅꯧ ꯁꯥ